ꯇꯥꯕ꯭ꯔꯣ
ꯎꯝ
ꯇꯨꯝꯅꯤꯡꯕ ꯍꯧꯈ꯭ꯔꯦ ꯅꯪ ꯅꯪꯁꯨ ꯇꯨꯝꯅꯤꯡ ꯔꯥꯝꯅꯤ ꯍꯧꯖꯤꯛ
ꯑꯗꯤ ꯉꯁꯥꯏ ꯇꯣꯃꯦꯗ ꯍ ꯂꯥꯛꯑꯒ
ꯇꯨꯝꯅꯤꯡꯉꯦ ꯋꯥꯔꯤ ꯁꯥꯅꯤꯡꯉꯥꯏꯗꯤ ꯌꯥꯝ ꯂꯩꯔꯤꯌꯦ ꯍꯧꯖꯤꯛꯐꯥꯎ
ꯆꯥꯛ ꯆꯥꯔꯕꯣ
ꯌꯥꯈ꯭ꯔꯦ ꯍꯣꯏ
ꯍꯦꯟ ꯆꯥꯎ ꯍꯦꯟ ꯑ ꯑ ꯏꯟꯖꯥꯡ ꯆꯥꯕ꯭ꯔꯣ
ꯁꯤ ꯎ ꯃꯅꯥ ꯍꯥꯥꯕ ꯂꯥꯏꯅ ꯈꯨꯨꯏꯒ ꯍꯥꯞꯄꯔꯒ ꯃꯆꯤ ꯌꯥꯝꯒ ꯆꯥꯏ ꯑꯗꯨ ꯈꯨꯏꯗꯤ ꯍꯥꯞꯇꯦ ꯑꯩꯈꯣꯏ ꯈꯥꯕ ꯃꯅꯥꯗ
ꯑꯥ
ꯍꯥꯎꯗꯤ ꯍꯥꯎꯋꯦ ꯑꯗꯣ ꯌꯥꯝ ꯍꯦꯜꯉꯈ꯭ꯔꯦ ꯍꯧꯖꯤꯛꯇꯤ ꯑꯅꯤꯔꯛ ꯆꯥꯕꯁꯦ ꯑꯩꯈꯣꯏ ꯑꯗꯨꯝ ꯅꯣꯏꯗꯤ ꯆꯥꯈ꯭ꯔꯕ꯭ꯔꯣ
ꯇꯔꯦ ꯅꯥ ꯀꯪ ꯆꯑ ꯃ ꯁꯪꯁꯤ
ꯎꯝ ꯈꯔ ꯍꯥꯎꯔꯝꯅꯤꯅ ꯑꯗꯨꯗꯤ
ꯎꯝ ꯑꯦ ꯀꯣꯟ ꯄꯥꯏꯅꯤꯉꯥꯏ ꯂꯥꯏꯔꯦ ꯂꯥꯏꯅꯦꯦ ꯃꯥꯥꯏ ꯇꯤꯟꯒꯦ ꯑꯅꯥꯎ ꯇꯥꯏꯌꯦꯅ ꯈ ꯑꯩꯉꯣꯟꯗ ꯀꯐꯇꯔꯦ ꯍꯥꯏ ꯍꯧꯖꯤ
ꯑꯗꯣ ꯑꯁ ꯂꯣꯏꯔꯦ ꯃꯥꯁꯨ ꯌꯥꯝ ꯃꯉꯥ ꯇꯔꯨꯛ ꯇꯔꯦꯠ ꯄꯌꯦꯕꯨ ꯃꯥꯂꯦꯗ
ꯑꯩꯗꯤ ꯇꯔꯥ ꯁꯨꯔꯥꯝꯅꯤ ꯑꯩꯥꯏ ꯃꯥꯥꯟꯈꯦ ꯇꯃꯥꯟ ꯃꯤꯍꯥꯡ ꯂꯩꯅꯅ ꯌꯥꯝ ꯃꯟꯅꯟꯅ ꯑꯗꯨꯒꯨꯝꯕ ꯋꯥ ꯍꯩꯒꯅꯨ ꯉꯝꯗꯤ ꯌꯥꯝ
ꯍꯥꯎꯔꯦ ꯑ ꯂꯩꯔꯨ ꯌꯥꯏꯁꯨ ꯑꯁꯤꯗꯗꯤ ꯃꯤꯕꯨ ꯄꯥꯛ ꯉꯥꯛ ꯍꯨꯝꯒꯅꯨ
ꯍꯧꯖꯤꯛꯅꯒ ꯂꯥꯁꯀꯤ ꯑꯣꯏꯒꯦꯔꯥ ꯑꯩꯁꯨ ꯈꯪꯗꯦꯅꯤ
ꯏꯃꯥꯟꯅꯕꯤ ꯑ ꯏꯃꯥꯟꯅꯕꯤ ꯑꯃꯗ ꯑꯃ ꯑꯃꯨꯛ ꯄꯤꯊꯣꯛꯈ꯭ꯔꯦ
ꯄꯤꯊꯣꯛꯈ꯭ꯔꯦ
ꯍꯣꯏ ꯅꯪꯒꯤ ꯑꯃꯥꯅꯦ ꯑꯩ ꯑꯃꯥ ꯄꯥꯏꯔ ꯏꯃꯥꯟꯅꯕꯤꯗ ꯏꯃꯥꯟꯅꯕꯤ ꯃꯤ ꯑꯩꯒꯤꯗ ꯃꯤꯅ ꯃꯉꯥ ꯄꯤꯌꯦ ꯑꯩꯉꯣꯟꯗ
ꯎꯝ
ꯑꯩꯅ ꯑꯩꯉꯣꯟ ꯑꯩꯅ ꯂꯣꯏ ꯄꯥꯏ ꯄꯥꯏꯔꯗꯤ ꯇꯔꯤꯕ
ꯁꯤꯒꯤꯗꯤ ꯂꯣꯏꯅꯤꯡꯉꯥꯏ ꯂꯣꯏꯅꯤꯡꯉꯥꯏ ꯑꯣꯏꯔꯕ꯭ꯔꯣ
ꯂꯩꯔꯤꯌꯦ
ꯎꯝ
ꯃꯤ ꯑ ꯃꯤ ꯐꯪꯕ ꯋꯥꯕ ꯍꯧꯎꯋꯤꯅ ꯍꯧꯖꯤꯛꯁꯦ
ꯎꯝ
ꯅꯨꯄꯥ ꯑꯃ ꯅꯨꯡꯉꯥꯏꯕ ꯅꯨꯄꯥ ꯑꯃꯒꯤ ꯅꯝꯕꯔ ꯄꯤꯕꯤꯌꯨꯗꯥ
ꯄꯤꯌꯨ ꯍꯣꯏ ꯍꯥꯏꯁꯨ ꯍꯥꯏꯕꯤꯌꯨ ꯑꯩ ꯇꯧꯔꯛꯀꯦꯅ
ꯃꯥꯒꯤꯁꯨ ꯂꯩꯥꯏꯕ ꯃꯥꯜꯂꯦ ꯈꯔ ꯑꯗꯨꯒꯤ ꯅꯅꯕꯅꯤ ꯃꯥꯅ ꯑꯃꯨꯛꯀ ꯇꯥꯛꯑꯣ ꯅꯪꯅ ꯑꯃꯨꯛꯀ ꯇꯧꯒꯦ ꯁꯨꯃꯥꯏꯅ ꯇꯧꯁꯦꯅ ꯍꯥꯏꯌꯨ ꯋꯥ ꯉꯥꯡ ꯌꯥꯝꯅ ꯅꯨꯡꯉꯥꯏꯌꯦ ꯏꯃꯥꯁꯨ ꯗꯤꯝ ꯀꯣꯠꯀꯤꯁꯨꯨꯅꯦꯔ ꯅꯨꯄꯥꯅꯤ ꯍꯥꯏꯌꯦ ꯑꯗꯨꯒꯤ ꯉꯁꯥꯏꯁꯨ ꯇꯧꯔꯛꯂꯝꯕꯅꯤ ꯑꯩ ꯃꯥꯒꯁꯨ ꯑꯅꯥꯎꯕ ꯄꯥꯏꯕꯅꯦꯅ ꯍꯥꯏꯌꯦ ꯑꯗꯣ
ꯑꯩꯅ ꯍꯦꯛ ꯍꯦꯛ ꯋꯥꯔꯤ ꯁꯥꯟꯅꯕ ꯃꯤꯁꯤꯡꯁꯦ ꯂꯣꯏ ꯌꯥꯗ꯭ꯔꯦꯅꯦ ꯍꯧꯖꯤꯛ ꯅꯨꯄꯥ ꯑꯃꯅꯁꯨ ꯑꯩꯅ ꯇꯣꯏꯅ ꯁꯥꯟꯅꯕ ꯅꯨꯄꯥꯒꯤꯁꯨ ꯌꯥꯗ꯭ꯔꯦ
ꯎꯝ
ꯑꯗꯨꯒ ꯅꯨꯄꯥ ꯑꯃꯁꯨ ꯑꯃꯨꯛ ꯌꯥꯗ꯭ꯔꯦ ꯌꯥꯗꯕ ꯉꯥꯛꯇ ꯉꯥꯏꯔꯦ
ꯍꯟꯗꯛꯀꯤꯁꯦ ꯀꯩꯅꯣꯝ ꯃꯥꯗꯤ ꯇꯧꯏ ꯃꯣꯏꯒꯤꯁꯦ
ꯑꯗꯨꯗ
ꯍꯥ ꯑꯗꯤꯁ ꯃꯥ ꯏꯟ ꯇꯥꯎꯗꯕꯗ ꯇ
ꯅꯍꯥꯟꯗꯤ ꯑꯗꯨꯝ ꯄꯥꯏꯕ ꯌꯥꯏꯕ ꯑꯗꯣ ꯍꯧꯖꯤꯛꯇꯤ ꯌꯥꯗ꯭ꯔꯦ
ꯅꯍꯥꯟ ꯂꯥꯁ ꯋꯤꯛ ꯆꯠꯄꯗꯒꯤ ꯌꯥꯗꯕꯗꯒꯤ ꯍꯥꯎꯔꯦꯀꯣ ꯃꯣꯏꯒꯤꯁꯦ
ꯑꯗꯨꯅꯦ ꯀꯨꯏꯁꯨ ꯀꯨꯏꯔꯣꯏꯅ ꯉꯁꯤ ꯑꯗꯨꯏꯒꯤ
ꯍꯧꯖꯤꯛꯇꯤ ꯏꯪꯕ ꯍꯧꯎꯔꯕꯣ
ꯀꯔꯤꯕ
ꯏꯪꯂꯕ ꯍꯧꯖꯤꯛꯗꯤ ꯅꯣꯏ
ꯍꯣꯏ ꯉꯁꯤꯗꯤ ꯌꯥꯝ ꯁꯥꯕꯗꯤ ꯅꯠꯇꯦ ꯐꯦꯟꯗꯤ ꯊꯥꯔꯒ ꯂꯩꯌꯦ
ꯁꯦꯟꯕꯨꯗꯤ ꯊꯥꯔꯒ ꯂꯩꯌꯦ ꯑꯗꯨ ꯑꯣꯏꯔꯁꯨ ꯌꯥꯝ ꯁꯥꯕ ꯅꯠꯇꯦ ꯉꯁꯤꯒꯤꯗꯤ
ꯑꯣ ꯇꯥꯏ ꯃꯣꯠꯈꯔꯤꯦ ꯁꯥꯥꯕꯒꯥꯟ ꯆꯗꯁꯤ
ꯅꯣꯏꯗ
ꯍ ꯇꯔꯁꯨ ꯄꯥꯏꯕꯤꯁꯨ ꯁꯥ ꯐ ꯑꯗꯨꯗꯨꯐꯦꯟꯗꯅ ꯐꯥꯠꯇ꯭ꯔꯦꯗꯤ ꯂꯑꯌꯦ
ꯎꯝ ꯋꯤꯟꯗꯣꯒꯨꯝꯕ ꯊꯣꯡꯒꯨꯝꯕ ꯂꯣꯏ ꯍꯥꯡꯉꯒ ꯐꯦꯟꯗꯣ ꯃꯤꯅꯤꯠ ꯃꯉꯥꯒꯨꯝꯕ ꯑꯗꯨꯝ ꯇꯧꯔꯗꯤ ꯏꯪꯗꯤ ꯏꯪꯕꯅꯦ ꯌꯥꯝ ꯊꯨꯅ
ꯅꯣꯏꯒꯤ ꯏꯪꯕꯒ ꯑꯩꯈꯣꯏꯒꯤ ꯏꯪꯕꯒ ꯃꯅꯥꯗꯦꯕ
ꯎꯝ
ꯅꯨꯡꯁꯥ ꯁꯥꯔꯗꯤ ꯃꯄꯥꯟꯒꯤ ꯅꯨꯡꯁꯤꯠ ꯔꯨꯝ ꯃꯅꯨꯡꯗ ꯆꯪꯍꯟꯕ ꯌꯥꯗ꯭ꯔꯦ ꯁꯥꯕꯅ ꯑꯗꯨꯒꯤ ꯅꯨꯡꯁꯤꯠꯇꯣ ꯁꯥꯕꯁꯦ ꯇꯧꯔꯦ ꯍꯥꯏꯔꯗꯤ ꯋꯤꯟꯗꯣ ꯂ ꯀ꯭ꯂꯣꯁ ꯇꯧꯔꯒ ꯂꯥꯏꯔꯦꯗꯤ ꯈ꯭ꯔꯥ ꯌꯦꯡꯈ꯭ꯔꯦ ꯅꯠꯇ꯭ꯔꯗꯤ ꯑꯁ ꯁꯥꯕꯅꯅꯤ
ꯂꯥꯏꯔꯤꯛ ꯄꯥꯕ ꯃꯤꯁꯨ ꯂꯥꯏꯕꯤꯒꯦꯔꯥ
ꯑꯣ ꯍꯧꯖꯤꯛꯛꯇꯄꯥꯚꯥꯎ ꯇꯄꯥ ꯑꯗꯥꯥꯏꯗꯄꯄꯥ ꯥꯎ ꯍꯥꯏꯦ ꯃꯥ
ꯂꯁꯤꯄꯒꯦꯔ
ꯈꯪꯗ꯭ꯔꯦ ꯍꯦꯉꯅꯤꯃ ꯀꯁꯨꯕꯣꯁꯨ ꯌꯦꯦꯉꯅꯤ ꯈꯪ꯭ꯔꯦ
ꯉ ꯉ ꯀ꯭ꯔ ꯇꯃꯣ ꯑꯗꯨꯒ ꯑꯃꯨꯛꯥꯎꯒꯠꯇꯕ ꯌꯦꯉꯣ ꯄꯨꯡ ꯑꯃ ꯑꯅꯤꯁꯨ ꯇꯨꯝꯂꯗꯤ ꯐꯥꯗꯤ ꯐꯥꯕꯅꯤ
ꯇꯥꯔꯕ ꯅ ꯑꯃꯒ ꯇꯣꯝꯝꯕꯒꯤ
ꯅꯪꯒꯤꯁꯦ ꯑꯩ ꯑꯃꯨꯛ ꯊꯥꯖꯗ꯭ꯔꯦ ꯁꯤꯁꯦ ꯌꯥꯅꯤꯡꯉꯥꯏ
ꯎꯝ
ꯌꯥꯝꯅꯗꯤ ꯋꯥꯠꯂꯤꯑꯕ ꯑꯩꯒꯤꯗꯤ ꯑꯣ
ꯎꯝ ꯃꯣꯛꯀ ꯁꯤ ꯂꯣꯢꯔꯒ ꯃꯥ ꯇꯔꯥꯢ ꯇꯧ
ꯎꯝ
ꯎꯝ ꯎꯝ
ꯄꯥꯛ ꯌꯥꯗꯝꯅꯦ
ꯎꯝ
ꯑꯗꯨꯒꯤ ꯑꯈꯣꯏꯗꯣ ꯌꯥꯝ ꯅꯨꯡꯉꯥꯏꯇꯦꯅꯦ ꯁꯦ ꯎꯝ ꯕꯣ ꯌꯦꯡꯕ ꯆꯠꯄꯗꯣ ꯃꯤꯒꯤ ꯌꯨꯝꯗ ꯌꯦꯡꯕ ꯆꯠꯄꯅꯤꯅ ꯑꯩꯈꯣꯏ ꯀꯨꯝꯕ ꯃꯇꯝꯗ ꯃꯔꯛ ꯃꯔꯛꯇ ꯒꯦꯠ ꯂꯣꯜꯂꯒ ꯂꯩꯌꯦꯕ
ꯎꯝ
ꯑꯗꯣ ꯒꯦꯠ ꯅꯍꯥꯡꯅ ꯆꯠꯂꯗꯤ ꯑꯩꯈꯣꯏ ꯌꯨꯝꯕꯨꯗꯛ ꯀꯔꯤ ꯁꯥꯎꯕ ꯒꯥꯔꯤꯒꯨꯝꯕ ꯃꯅꯨꯡꯗ ꯊꯝ ꯊꯝ ꯊꯝꯕꯒꯤ ꯎꯝ
ꯑꯁꯤꯁꯨ ꯃꯤ ꯑꯇꯣꯞꯄꯒꯤ ꯌꯨꯝꯗ ꯌꯦꯡꯕ ꯆꯠꯇꯣꯏꯗꯣ
ꯍꯣꯏ ꯃꯁꯥꯗ ꯃꯊꯥꯛꯇ
ꯗꯤꯎꯒꯗꯤ ꯔꯦꯟ ꯃꯃꯥꯟ ꯀ
ꯂꯤꯁꯤꯡ ꯑꯅꯤꯒ ꯇꯥꯃꯉꯥ ꯎꯝ
ꯎꯝ ꯍꯝꯒꯣ
ꯀꯩꯕ
ꯅꯣꯏꯒꯤꯅ ꯂꯤꯁꯤꯡ ꯑꯍꯨꯝ
ꯃꯔꯤ
ꯔꯦꯟ ꯃꯥꯥꯟꯗꯣ ꯍꯥꯏꯅꯦ
ꯂꯤꯁꯤꯡ ꯃꯔꯤ
ꯑꯁ ꯄꯥꯈꯔ
ꯂꯤꯁꯤꯡ ꯑꯍꯨꯝꯒ ꯆꯥꯃꯉꯥ ꯇꯧꯕꯅꯦꯕ ꯑꯩ ꯑꯁ ꯑꯩ ꯏꯊꯥꯟꯇ ꯂꯩꯥꯃꯟꯗꯅ ꯑꯃ ꯈꯛꯇ ꯉꯥꯏꯔꯦ ꯑꯩ ꯏꯊꯟꯇ ꯂꯩꯒꯗꯕ ꯍꯥꯏꯕ ꯃꯇꯝꯗ ꯀꯥꯕ ꯃꯥꯜꯂꯦ
ꯑꯥ ꯑꯁ ꯇꯥꯡꯗꯤ ꯇꯥꯡꯈ꯭ꯔꯦ ꯌꯥꯝꯅ ꯔꯦ ꯄꯦꯡ ꯑꯃ ꯇꯥꯡꯈꯔꯦꯗ ꯌꯥꯝꯅ
ꯎꯝ
ꯍꯣꯏ ꯎꯝ ꯑꯥ ꯏꯆꯦ ꯈꯣꯏꯒꯦ
ꯅꯆꯦ
ꯎꯝ ꯏꯆꯦ ꯍꯣꯏ ꯃꯐꯝ ꯗꯦꯜꯂꯤꯗꯗꯤ ꯅꯨꯄꯥ ꯑꯃ ꯃꯇꯣꯝꯇ ꯂꯩꯌꯦꯕ ꯃꯁꯨ ꯑꯗꯨꯒ ꯔꯨꯝ ꯑꯃꯒ ꯋꯥꯁꯔꯨꯝ ꯑꯦꯇꯦꯁ ꯇꯧꯋꯦ ꯀꯤꯠꯆꯟ ꯃꯆꯥ ꯑ ꯍꯥꯏꯅꯔ ꯢꯇꯥꯡ ꯇꯥꯡꯢ
ꯆꯤꯡꯒꯤ ꯌꯦꯟꯁꯥꯡꯗꯤ ꯃꯐꯝ ꯑꯇꯣꯞꯄꯗꯒꯨꯝꯕ ꯆꯠꯂꯗꯤ ꯌꯥꯝꯃꯗꯤ ꯇꯥꯡꯗꯕ ꯃꯥꯜꯂꯦ ꯑꯗꯨ ꯑꯣꯏꯔꯁꯨ ꯑꯩꯈꯣꯏꯗꯤ ꯇꯥꯡꯗꯤ ꯇꯥꯡꯗꯦꯗ ꯍꯣꯢ
ꯎꯝ ꯍꯣ
ꯎꯄꯥꯏ ꯂꯩꯇ꯭ꯔꯦ ꯑꯦꯔꯤꯌꯥꯗ ꯍꯥꯟꯅ ꯂꯥꯏꯈ꯭ꯔꯕꯅꯤꯅ
ꯅ ꯂ ꯃꯥ ꯑꯇꯣꯞꯄ ꯃꯐꯝꯗ ꯑꯃꯨꯛꯒ ꯍꯣꯡꯕꯗꯤ ꯍꯣꯡꯅꯤꯡꯉꯥꯏꯒꯤꯁꯨ ꯑꯁ ꯋꯥꯔꯅꯤꯗ
ꯇꯜꯂꯦ
ꯅꯪ ꯆꯠꯂꯅꯤ ꯍꯥꯏꯔꯗꯤ ꯑꯜꯃꯦꯔꯥ ꯑꯄꯥꯠꯄ ꯍꯣꯏꯗꯨꯗꯤ ꯀꯃꯥꯏꯅ ꯇꯧꯒꯦꯔꯥ
ꯊꯝꯈꯔꯅꯤ ꯐꯤꯔꯗ
ꯑꯥꯎ
ꯂꯤꯁꯤꯡ ꯑꯅꯤ ꯑꯅꯤ ꯊꯣꯛꯄꯅꯤꯅ ꯀꯥꯏꯗꯤ ꯀꯥꯏꯗꯦꯗ
ꯑꯗꯣ ꯎꯝ ꯀꯩꯅꯣ ꯏꯤꯗꯥꯛ ꯁꯟꯗꯗꯤ ꯅꯨꯡꯉꯥꯏꯔꯒ ꯂꯩꯔꯕꫭ ꯄꯥꯏꯕ
ꯂꯩꯔꯤꯌꯦ ꯄꯥꯏꯒꯅꯨ ꯍꯥꯏꯕ ꯑꯩꯈꯣꯏꯕꯨ ꯄꯥꯏꯗꯦ
ꯑꯗꯨꯗꯤ ꯑꯐꯥꯎꯒꯤ ꯄꯣꯔꯛꯈ꯭ꯔꯣꯅ
ꯄꯅꯤꯡꯉꯥꯏꯁꯨ ꯊꯥꯅꯤꯡꯉꯥꯏ ꯃꯤ ꯂꯩꯇꯦꯅꯦ
ꯍꯥꯏꯕꯗꯤ ꯅꯪ ꯌꯨꯝꯒꯨꯝꯕ ꯆꯠꯄ ꯃꯇꯝꯗ
ꯎꯕ ꯌꯥꯏ ꯍꯣꯏ ꯅꯍꯥꯟ ꯑꯩꯈꯣꯏꯒꯤ ꯒꯥꯔꯤꯗꯣ ꯂꯄ ꯂꯥꯛꯀꯦ ꯍꯥꯏꯕ ꯃꯇꯝꯗ ꯑꯩ ꯌꯨꯝꯗ ꯍꯥꯟꯅ ꯑꯩꯒꯤ ꯄꯣꯠꯆꯥꯏ ꯈꯔ ꯊꯥꯒꯦꯅꯗꯤ ꯂꯣꯏ ꯊꯝꯕꯅꯦꯕ ꯑꯗꯣ
ꯎꯝ ꯃꯥꯗꯤ ꯍꯧꯖꯤꯛ ꯄꯩꯁꯥ ꯐ꯭ꯔꯤꯒꯤ ꯃꯤꯉꯣꯟ ꯍꯥꯏꯕꯗꯤ ꯏ꯭ꯔꯦ ꯀꯨꯕ ꯂꯥꯏꯐꯇꯗ ꯀꯩꯅꯣ ꯇꯧꯕꯒꯤ ꯈꯠꯇ ꯆꯍꯨꯝ ꯆꯍꯨꯝ ꯑꯦꯕ꯭ꯔꯤ ꯃꯥꯟ ꯕꯤꯌꯦ ꯍꯥꯏꯕꯗꯒꯤ ꯑꯣ ꯍꯥꯏꯄꯅꯤꯗ
ꯎꯝ ꯄꯥꯏꯕꯤ ꯌꯥꯏꯑꯦ ꯇꯧꯔꯗꯤ ꯑꯁ ꯆꯥꯛꯒꯨꯝꯕꯗ ꯊꯣꯡꯕꯁꯨ ꯍꯥꯏꯔꯝ ꯍꯥꯏꯔꯝꯅꯤꯉꯥꯏ ꯃꯥꯟꯗꯦꯗ
ꯇꯥꯛꯄꯤꯔꯗꯤ ꯑꯗꯨꯝ ꯍꯥꯏꯅꯤꯅꯥ ꯃꯅꯥꯛꯇꯗꯤ ꯃꯩꯁꯨ ꯀꯝꯕ ꯇꯥꯎꯅꯤꯉꯥꯏ ꯇꯗꯥꯗꯤ ꯁꯤꯡ
ꯌꯥꯝ ꯇꯞꯄꯅꯦꯕ ꯑꯩꯈꯣꯏꯒꯤꯗꯣ
ꯃꯥꯅ ꯍꯥꯏꯔꯗꯤ ꯒ꯭ꯌꯥꯁꯇ ꯂꯩꯕ ꯌꯥꯕꯅꯤ ꯃꯥ
ꯎꯝ
ꯃꯥꯥꯏꯗꯣ ꯄꯥꯛ ꯄꯥꯏꯗ ꯕꯤꯕꯗ ꯃꯥ ꯃꯊꯟꯗ ꯑꯣꯏꯕꯅꯤꯅ ꯒ꯭ꯌꯥꯁ ꯄꯥꯏꯕ ꯌꯥꯕꯅꯦꯕ
ꯎꯝ
ꯑꯁ
ꯌꯨꯝꯁꯨ ꯄꯤꯛꯄꯅꯤꯅ ꯊꯝꯐꯥꯝꯁꯨ ꯂꯩꯔꯔꯣꯏꯗ
ꯈꯔ ꯑꯦꯛꯁꯇꯦꯟ ꯇꯧꯕ ꯌꯥꯕꯅꯦ ꯃꯥꯒꯤꯗꯣ
ꯎꯝ
ꯖꯨꯝꯕꯣꯒꯨꯝꯕꯗꯤ ꯂꯥꯏꯔꯗꯤ ꯐꯥꯒꯗꯕ
ꯗꯤ ꯁꯤ ꯑꯥꯔ ꯗꯤ ꯂꯥꯏꯅꯤꯡꯉꯥꯏ ꯇꯧꯔꯣꯅ ꯍꯥꯏꯕ ꯇꯥꯔꯦ ꯃꯥꯕꯨꯁꯨ ꯎꯝ
ꯌꯥꯝ ꯇꯥꯡꯕꯁꯨ ꯅꯠꯇꯦ ꯃꯆꯥ ꯑꯣꯏꯔꯁꯨ ꯌꯥꯝ ꯆꯥꯎꯗ꯭ꯔꯁꯨ
ꯐꯤ ꯄꯣꯠꯆꯩꯒꯨꯝꯕꯁꯨ ꯍꯥꯞꯅꯤꯡꯉꯥꯏꯁꯨ ꯀꯔꯤꯁꯨ ꯂꯩꯇꯕꯗꯣ ꯃꯉꯣꯟꯗ ꯈꯪꯗ꯭ꯔꯦ